ꯍꯜꯂꯣ
ꯑꯠꯆꯥ
ꯍꯜꯂꯣ
ꯎꯝ ꯇꯥꯕ꯭ꯔꯣ
ꯑꯣ ꯑꯣ ꯇꯥꯔꯦ ꯇꯥꯔꯦ
ꯎꯝ ꯀꯔꯤꯇꯧꯔꯤꯕꯣ
ꯑꯗꯨꯝ ꯂꯩꯌꯦ
ꯑꯆꯥ
ꯅꯪꯗꯤ
ꯍ ꯍꯣꯏ ꯑꯗꯨꯝ ꯍꯤꯞꯄꯒ ꯂꯩꯌꯦ ꯊꯕꯛꯁꯨ ꯂꯩꯇꯕꯅꯤꯅ ꯎꯝ ꯑꯈꯣꯏꯗꯤ ꯀꯩꯅꯣꯒꯤ ꯒꯣꯜ ꯁꯦꯟꯇꯔ ꯀꯥꯡꯕꯨꯁ ꯊꯕꯛ ꯂꯩꯊꯕ ꯃꯤ ꯉꯥꯛꯇ ꯉꯥꯏꯔ ꯃꯥꯜꯂꯦ
ꯎꯝ ꯀ
ꯎꯝ ꯑ ꯆꯥꯡ ꯁꯥꯡꯗꯤ ꯊꯣꯡꯕ ꯍꯧꯔꯕꯣ ꯅꯠꯇ꯭ꯔꯒ
ꯑ ꯊꯣꯡꯗ꯭ꯔꯤ
ꯑꯆꯥ
ꯉꯜꯂꯤꯗ
ꯑ ꯀꯗꯥꯏ ꯑ ꯄꯨꯡ ꯀꯌꯥꯗ ꯊꯣꯡꯕ꯭ꯔꯣ ꯄꯨꯡ ꯀꯌꯥꯗ ꯆꯥꯒꯟꯕ꯭ꯔꯣ ꯆꯥꯛ ꯏꯁꯥꯡ
ꯑ ꯐꯥꯏꯚ ꯑ ꯐꯥꯏꯚ ꯑꯥ ꯄꯨꯡ ꯃꯉꯥꯒꯨꯝꯕꯗ ꯊꯣꯡꯉꯦ ꯑꯗꯨꯒ
ꯇꯔꯨꯛ ꯇꯔꯦꯠ ꯀꯨꯝꯕꯗ ꯇꯥꯏ
ꯎꯝ ꯌꯥꯏ ꯌꯥꯏ
ꯅꯪꯗꯤ ꯊꯣꯡꯕ꯭ꯔꯣ ꯍꯥ
ꯅꯪꯅ ꯊꯣꯡꯕ꯭ꯔꯣ
ꯍꯣꯏ ꯍꯣꯏ ꯃꯔꯛ ꯃꯔꯛꯇ ꯑꯩꯅ ꯊꯣꯡꯉꯦ ꯉꯁꯤꯗꯤ ꯑꯩ ꯊꯣꯉꯔꯣꯏ
ꯑꯆꯥ ꯉꯁꯤꯗꯤ ꯀꯅꯥꯒꯤ ꯇꯔꯟ ꯑꯣꯏꯔꯕ
ꯑ ꯃꯤ ꯌꯥꯝ ꯂꯩꯗ
ꯑꯣ ꯍꯥ ꯍꯥ ꯑꯩꯗꯤ ꯊꯣꯡꯕ ꯇꯥꯔꯦꯅꯦ ꯃꯤ ꯂꯩꯇꯕꯅꯤꯅ
ꯑꯣ
ꯄꯥꯏ ꯂꯩꯇ꯭ꯔꯦ
ꯍꯣꯏ ꯄꯥꯏ ꯂꯩꯇ꯭ꯔꯦ ꯑꯗꯨꯗꯤ
ꯀꯔꯤ ꯃꯊꯦꯜ
ꯑ ꯃꯊꯦꯜꯁꯤ ꯑꯗꯨꯝ ꯗꯥꯜ ꯑꯃ ꯇꯧꯔꯒꯦ ꯗꯨꯒ ꯌꯦꯔꯨꯝ ꯑꯃꯥ ꯉꯧꯔꯒꯦ
ꯑꯥ
ꯗꯨꯒ ꯂꯣꯏꯔꯦ
ꯎꯝ
ꯃꯣꯔꯣꯛ ꯈꯔ ꯃꯦꯠꯄ ꯎꯣꯃꯣꯔꯣꯛ ꯎꯣꯃꯣꯔꯣꯛꯇꯨꯒ ꯂꯁꯟꯗꯨ ꯈꯔ ꯃꯦꯠꯁꯤꯟꯕ
ꯎꯝꯍꯨꯝ ꯎꯝ
ꯑꯗꯨ ꯑ ꯀꯩꯅꯣꯗꯤ ꯂꯥꯏꯔꯤꯛ ꯇꯝꯕ ꯂꯣꯏꯔꯕꯣ ꯏꯆꯟ ꯍꯥꯏꯒꯦꯔꯥ ꯏꯆꯦ ꯍꯥꯏꯒꯦꯔꯣ
ꯑꯥ ꯑꯝ ꯍꯣꯏ ꯂꯣꯏꯗꯤ ꯂꯣꯏꯔꯦ
ꯑꯠꯁꯥ ꯒ꯭ꯔꯦꯖꯨꯑꯦꯁꯟꯒꯨꯝꯕ ꯂꯣꯏꯔꯕꯣ
ꯍꯣꯏ ꯂꯣꯏꯔꯦ
ꯎꯝ ꯑꯗꯨꯗꯤ ꯀꯩꯅꯣꯗꯤ ꯃꯥꯁꯇꯔ ꯗꯤ
ꯃꯥꯁꯇꯔꯁꯨ ꯂꯣꯏꯔꯦ
ꯑꯠꯁꯥ ꯀ꯭ꯔꯤ ꯆꯍꯤꯗ ꯂꯣꯏꯕ꯭ꯔꯣ
ꯑꯦꯝ ꯀꯣꯝ
ꯀ ꯀꯔꯝꯕ ꯆꯍꯤꯗ ꯇꯥꯕ꯭ꯔꯣ ꯎꯝ ꯍꯜꯂꯣ ꯍꯜꯂꯣ ꯍꯜꯂꯣ ꯍꯂꯣ ꯎꯝ ꯍꯜꯂꯣ ꯍꯜꯂꯣ
ꯑꯣ ꯇꯥꯕ꯭ꯔꯥ
ꯍꯣꯏ ꯍꯣꯏ ꯇꯥꯏ
ꯅꯪ ꯍꯥꯏꯕ ꯀꯔꯤꯔ ꯑꯃꯣ ꯍꯥꯏꯔꯑꯣ
ꯑꯆꯥꯥ ꯀꯩꯅꯣ ꯑꯥ ꯒ꯭ꯔꯦꯖꯨꯑꯦꯁꯟꯒ ꯃꯥꯁꯇꯔ ꯀ꯭ꯔꯤ ꯆꯍꯤꯗ ꯂꯣꯏꯕ ꯃꯥꯁꯇꯔ ꯑ ꯒ꯭ꯔꯦꯖꯨꯑꯦꯁꯟ ꯍꯥꯏꯔꯧꯅꯦ
ꯑꯥ ꯇꯨ ꯊꯥꯎꯖꯟ ꯑꯥ ꯇꯨ ꯇꯨ ꯑꯣ ꯅꯣ ꯅꯣ ꯅꯣ ꯑꯣ ꯇꯨ ꯊꯥꯎꯖꯟ ꯇ꯭ꯋꯦꯟꯇꯤ ꯐꯣꯔ
ꯑꯣ ꯒꯦꯖꯨꯌꯦꯁꯟ ꯀꯣ
ꯎꯝ ꯎꯝ ꯎꯝ
ꯗꯨꯒ ꯇ꯭ꯋꯦꯟꯇꯤ ꯁꯤꯛꯁꯇ ꯀꯩꯅꯣ ꯂꯣꯏꯕ ꯃꯥꯁꯇꯔ ꯑꯗꯨꯗꯤ ꯁꯥ ꯑꯆꯥ ꯎꯝ ꯆꯤꯍꯤ ꯇ꯭ꯋꯦꯟꯇꯤ ꯇꯨꯒꯨꯝꯕ ꯑꯣꯏꯔꯝꯒꯦꯔꯣ ꯇ꯭ꯋꯦꯟꯇꯤ ꯊ꯭ꯔꯤ
ꯑ ꯍꯣꯏ ꯑꯗ꯭ꯋꯥꯏꯗ ꯂꯩꯔꯦ
ꯎꯝ ꯍ ꯍꯣꯏ ꯍꯣꯏ
ꯅꯪꯗꯤ
ꯑꯩ ꯑꯗꯨꯝ ꯈꯜꯂꯨꯀꯣ ꯅꯪꯅ ꯀꯩꯅꯣ ꯇꯧꯔꯣ ꯅꯪꯒꯤ ꯋꯥꯈꯟꯗ ꯀ꯭ꯔꯤ ꯀꯔꯝꯥꯏꯅ ꯊꯣꯛꯄ꯭ꯔꯥ ꯇ꯭ꯋꯦꯟꯇꯤ ꯋꯥꯟꯗ ꯒ꯭ꯔꯦꯖꯨꯑꯦꯁꯟ ꯂꯣꯏꯕꯅꯦ ꯇ꯭ꯋꯦꯇꯤ ꯊ꯭ꯔꯤꯗ ꯃꯥꯁꯇꯔ ꯂꯣꯏꯕꯅꯦ
ꯑꯣ
ꯀꯌꯥ ꯑꯣꯏꯔꯝꯗꯧ ꯃꯥꯜꯂꯦ
ꯇ꯭ꯋꯦꯟꯇꯤ ꯁꯤꯛꯁ ꯇ꯭ꯋꯦꯟꯇꯤ ꯐꯥꯏꯚ
ꯆꯨꯝꯃꯦ ꯆꯨꯝꯃꯦ ꯌꯥꯏ ꯌꯥꯏ ꯍꯩꯔꯦ ꯍꯩꯔꯦ
ꯍꯣꯏ ꯈꯔ ꯍꯩꯕꯅꯦ
ꯈꯔ ꯍꯩꯕꯅꯦ
ꯑꯩꯈꯣꯏ ꯅꯔ
ꯍꯥꯥ
ꯑꯩꯈꯣꯏ ꯅꯦꯠꯋꯥꯛꯇꯨ ꯅꯨꯡꯉꯥꯏꯗꯕꯁꯤꯗ
ꯑꯣ ꯑꯠꯁꯥ ꯑꯠꯁꯥ ꯀꯩꯅꯣꯗꯤ ꯂꯩꯐꯝꯗꯤ ꯀꯗꯥꯏꯗ ꯂꯩꯕ꯭ꯔꯣ ꯆꯞ ꯆꯥꯅ ꯍꯥꯏꯗ꯭ꯔꯁꯨ ꯑꯁꯤ ꯍꯥꯏꯕ
ꯑ ꯀꯔꯝꯃꯩꯅ ꯍꯥꯏꯁꯤꯔꯥ ꯈꯪꯗꯦꯑꯩꯁꯨ
ꯀꯩꯅꯣ ꯀꯩꯅꯣ ꯀꯩꯅꯣ ꯃꯅꯨꯡꯗꯔꯣ
ꯍꯣꯏ ꯑꯗꯨ ꯃꯅꯨꯡꯗꯅꯦ
ꯎꯝ ꯀ ꯀꯣꯂꯦꯖꯁꯦ ꯀꯗꯥꯏꯗ ꯇꯝꯕ
ꯑꯥꯝ ꯑꯥ ꯀꯩꯅꯣꯗ ꯀꯦꯄꯤꯇꯦꯜ ꯁꯤꯇꯤꯗ
ꯑꯠꯆꯥ ꯑꯗꯨ ꯑꯗꯨ ꯌꯥꯏ ꯀꯣꯂꯦꯖꯀꯤ ꯃꯤꯡꯗꯤ ꯑꯗꯨꯝ ꯀꯩꯅꯣ ꯑꯁꯤꯅ ꯍꯧꯋꯦ ꯍꯥꯏꯕꯗꯤ ꯑꯗꯨꯝ ꯍꯥꯏꯕ ꯌꯥꯏ
ꯑꯣ ꯑꯦꯝ ꯌꯨꯗ
ꯑꯣ ꯑꯦꯝ ꯌꯨꯗ
ꯎꯝ
ꯁꯥ ꯀꯩꯅꯣꯁꯨ ꯗꯨꯗ ꯑꯗꯨꯝ ꯇꯧꯕ꯭ꯔꯣ ꯃꯥꯁꯇꯔꯁꯨ
ꯎꯝ
ꯁꯥ ꯑꯗꯨ ꯍꯧꯖꯤꯛꯇꯤ ꯂꯣꯏꯔꯕꯅꯤꯅ ꯀꯩꯀꯩ ꯍꯣꯠꯅꯔꯤꯒꯦ
ꯑꯥ ꯕ꯭ꯔꯦꯛ ꯂꯧꯔꯤꯗ ꯑꯗꯨꯝ ꯌꯨꯝꯗ ꯂꯩꯔꯒ ꯑꯗꯨꯃꯥꯏꯅ ꯂꯩꯔꯦ
ꯁꯥ ꯕ꯭ꯔꯦꯛ ꯕ꯭ꯔꯦꯛ ꯂꯧꯔꯤ ꯍꯣꯏ ꯍꯣꯏ ꯈ꯭ꯔꯥ ꯔꯤꯐ꯭ꯔꯦꯁ ꯇꯧꯔꯤꯕ
ꯍꯣꯏ ꯃꯥꯅꯦ ꯑꯗꯨ ꯍꯧꯖꯤꯛꯀꯥꯟ ꯕꯣꯜ ꯌꯦꯡꯕ꯭ꯔꯥ ꯅꯪꯗꯤ
ꯍꯣꯏ ꯍꯣꯏ ꯍꯦꯡꯉꯦ ꯍꯦꯡꯉꯦ
ꯑꯣ ꯑꯩꯗꯤ ꯌꯦꯡꯗꯦ
ꯀ꯭ꯔꯤꯒꯤꯔꯣ ꯏꯟꯇ꯭ꯔꯦꯁ ꯂꯩꯇꯕ ꯖꯥꯠꯂꯣ
ꯎꯝ ꯌꯥꯝ ꯌꯥꯎꯗꯕꯀꯣ
ꯎꯝ
ꯑꯗꯨꯒꯤ
ꯍ ꯐꯥꯏꯅꯦꯜꯗꯤ ꯌꯦꯡꯒꯦꯔꯣ ꯐꯥꯏꯅꯦꯜꯒꯨꯝꯗꯦ
ꯑ ꯍꯣꯏ ꯌꯦꯡꯒꯦꯅꯗꯤ ꯇꯧꯔꯝꯕ ꯑꯗꯨ ꯈꯪꯗ꯭ꯔꯤ
ꯎꯝ ꯍꯣꯏ ꯍꯣꯏ ꯑꯗꯨꯗꯤ ꯕꯣꯜꯗ ꯀꯌꯥ ꯏꯟꯇ꯭ꯔꯦꯁ ꯂꯩꯇ꯭ꯔꯦ
ꯎꯝ
ꯎꯝ ꯀꯅꯥ ꯈꯪ ꯅꯪꯒꯤ ꯀꯩꯅꯣ ꯍꯦꯔꯣꯗꯨ ꯕꯣꯏ ꯕꯣꯜ ꯌꯥꯝ ꯁꯥꯟꯅꯔꯗꯤ ꯏꯟꯇ꯭ꯔꯦꯁ ꯂꯩꯔꯛꯄ ꯌꯥꯏꯍꯦ
ꯈꯪꯗ꯭ꯔꯦꯗ ꯑꯗꯨꯕꯨꯗꯤ
ꯎꯝ ꯀꯩꯅꯣꯗꯤ ꯍꯣꯏ ꯍꯣꯏ ꯍꯣꯏ ꯍꯥꯏꯌꯣ ꯍꯥꯏꯌꯣ ꯍꯥꯏꯌꯣ
ꯏꯁꯩꯒꯨꯝꯕꯗꯤ ꯇꯥꯕ꯭ꯔꯥ
ꯑꯩꯁꯦ ꯀꯩꯅꯣ ꯇꯧꯋꯦ ꯑꯩ ꯑꯩꯒꯤ ꯋꯥꯔꯤ ꯈ꯭ꯔ ꯂꯤꯔꯛꯀꯦꯀꯣ ꯐꯖꯅ ꯇꯥꯎꯀꯣ ꯏꯆꯟ ꯏꯆꯟꯗꯤ ꯑ
ꯍꯣꯏ ꯍꯣꯏ ꯇꯥ ꯇꯥꯒꯦ ꯍꯥꯏꯔꯛꯑꯣ
ꯅꯪ ꯅꯪꯅ ꯑꯗꯨ ꯍꯥꯏꯔꯛꯄꯗ ꯍꯥꯏꯅꯤꯗ ꯢꯆꯟ ꯏꯆꯟꯅ ꯑꯗꯨ ꯍꯥꯏꯔꯛꯄꯗ ꯋꯥꯔꯤꯗꯨ ꯂꯤ ꯂꯤꯒꯦ ꯌꯥꯝꯅꯤꯗ ꯑꯩꯁꯦ ꯀꯩꯅꯣ ꯂꯣꯏꯈ꯭ꯔ ꯃꯇꯨꯡꯗ ꯃꯥꯁꯇꯔ ꯂꯣꯏꯈ꯭ꯔ ꯃꯇꯨꯡꯗ
ꯎꯝ ꯍꯝ
ꯑꯃꯨꯛꯀ ꯗꯤꯒ꯭ꯔꯤ ꯇꯧꯋꯦꯕ ꯑ ꯕꯤ ꯃꯌꯨꯖꯤꯛ ꯇꯥ
ꯎꯃ
ꯎꯝ ꯑꯗꯨꯒꯤ ꯑꯗꯨꯒ ꯍꯧꯖꯤꯛꯅ ꯍꯧꯖꯤꯛꯇꯤ ꯍꯥꯏꯔꯣꯏꯒꯦ ꯀꯔꯤ ꯇꯧꯔꯤꯕ꯭ꯔꯥ ꯍꯥꯏꯕꯗꯨꯗꯤ ꯑꯗꯨ
ꯑꯥ ꯕꯤ ꯑꯦ ꯃ꯭ꯌꯨꯖꯤꯛ ꯇꯧꯕ ꯑꯥ ꯑꯗꯨ ꯕꯤ ꯑꯦ ꯃ꯭ꯌꯨꯖꯤꯛ ꯇꯧꯋꯦ ꯍꯥꯏꯕꯒꯤ ꯑꯗꯨꯝ ꯍꯥꯏꯒꯦ ꯇꯧꯕꯅꯦꯗ ꯅꯪꯅ ꯃ꯭ꯌꯨꯖꯤꯛꯇꯤ ꯀꯩꯅꯣ ꯇꯧꯕ꯭ꯔꯣ ꯍꯥꯏꯅ ꯍꯥꯏꯔꯤꯗꯨꯗ
ꯑꯥ ꯑꯥ ꯑꯥ ꯍꯣꯏ ꯌꯥꯝ ꯐꯩꯅꯥ ꯑꯩꯗꯤ ꯑꯗꯨꯝ ꯈꯔ ꯑꯦ ꯏꯁꯩꯒꯨꯝꯕꯗ ꯈꯔ ꯏꯟꯇꯔꯦꯁ ꯑꯣꯏꯕꯀꯣ
ꯑꯆꯥ ꯑꯆꯥ ꯏꯟ ꯑꯥ ꯀ꯭ꯔꯤ ꯀ꯭ꯔꯤ ꯏꯁꯩ ꯇꯥꯕꯔꯥ ꯀꯔꯝꯕꯥ ꯏꯁꯩ ꯑꯗꯨꯝ
ꯑꯥ ꯂꯣꯏꯃꯛ ꯇꯥꯏꯗ ꯑꯗꯨꯝ ꯑꯃꯈꯛꯇ ꯀꯔꯤ ꯍꯥꯏꯁꯤꯔꯥ ꯇꯥꯗꯦꯕꯀꯣ ꯂꯣꯏꯃꯛ ꯇꯥꯏꯌꯦꯕ
ꯂꯣꯏꯅꯃꯛ ꯍꯥꯏꯕꯁꯦ ꯍꯥꯟꯅꯒꯤ ꯑꯔꯤꯕ ꯇꯥꯕ꯭ꯔꯣ ꯏꯪꯂꯤꯁꯀꯨꯝꯕꯒꯤ
ꯑꯥ ꯍꯣꯏ ꯃꯔꯛ ꯃꯔꯛꯇꯥ ꯎꯝ
ꯎꯝ ꯑꯥ ꯑꯥ ꯀꯔꯤ ꯑꯗꯨꯝ ꯑꯥꯔꯇꯤꯁ ꯈꯣꯏꯒꯤ ꯃꯤꯡ ꯍꯥꯏꯕ ꯌꯥꯒꯗ꯭ꯔꯣ ꯀꯔꯝꯕ ꯑꯗꯨꯝ ꯅꯪꯒꯤ
ꯑ ꯑꯣ
ꯈꯪꯒꯦꯔꯥ ꯈꯪꯉꯣꯏꯗ꯭ꯔꯥ ꯑꯩꯅ ꯍꯧꯖꯤꯛ ꯄꯥꯝꯕꯁꯦ ꯑꯦꯁꯅꯤꯀꯣ ꯍꯥꯏꯅ ꯂꯩꯌꯦꯕꯀꯣ ꯅꯪ ꯈꯪꯒꯦꯔꯥ ꯄꯣꯞ ꯁꯤꯡꯒꯔꯅꯦꯕ ꯃꯗꯨ ꯑꯗꯨ ꯑꯗꯨꯒ ꯑꯥ ꯗ ꯋꯤꯀꯦꯟꯒꯨꯝꯕ ꯑꯗꯨꯝ ꯇꯥꯏꯌꯦ ꯑꯗꯨꯒ ꯀꯔꯤ ꯍꯥꯌꯁꯤꯔꯥ ꯑ
ꯎꯝ
ꯑꯇꯆꯥ ꯑꯗꯨꯗꯤ ꯑꯥ ꯀꯩꯅꯣꯁꯦ ꯑꫭ ꯑꫭ ꯍꯧꯖꯤꯛꯀꯤ ꯖꯦꯅꯦꯔꯦꯁꯟꯒꯤ ꯏꯁꯩ ꯇꯥꯕꯅꯦꯕ
ꯍꯣꯏ ꯍꯧꯖꯤꯛꯁꯨ ꯇꯥꯏꯌꯦ ꯅꯍꯥꯟꯁꯨ ꯑꯗꯨꯝ
ꯍꯥꯟꯅ ꯎꯝ ꯍꯥꯟꯅꯒꯤꯗꯤ ꯀꯅꯥ ꯀꯅꯥ ꯄꯥꯝꯕ
ꯈꯪꯗꯦꯗ ꯑꯩꯗꯤ ꯑ ꯀꯩꯅꯣ ꯑꯗꯨꯝ ꯑ ꯔꯦꯟꯗꯝꯗꯣ ꯑꯗꯨꯝ ꯇꯥꯕꯀꯣ ꯑꯗꯨꯒꯤ
ꯑꯣ ꯑꯠꯆꯥ ꯍꯧꯖꯤꯛ ꯀꯩꯅꯣꯒꯨꯝꯗꯤ ꯈꯪꯕ꯭ꯔꯗꯨꯗꯤ ꯃꯥꯏꯈꯜ ꯒꯨꯝꯕꯗꯤ
ꯑꯆꯥ ꯇꯦꯛ ꯃꯤ ꯇꯨ ꯌꫭꯔ ꯍꯥꯔꯠ ꯏꯁꯩ ꯑꯃ ꯅꯪ ꯉꯁꯤ ꯇꯥꯔꯣꯀꯣ ꯎꯝ ꯍꯣꯏ ꯍꯣꯏ ꯑꯗꯨꯒꯨꯝꯕ ꯑꯗꯨ ꯑꯩꯗꯤ ꯀꯩꯅꯣ ꯇꯧꯅꯤꯅ ꯏꯁꯩꯗꯤ ꯂꯣꯏ ꯇꯥꯏꯀꯣ ꯃ꯭ꯌꯨꯖꯤꯛ ꯄꯥꯝꯕꯅꯤꯅ ꯏꯁꯩꯗꯤ ꯎꯝ ꯑꯗꯨꯒ ꯏꯁꯩꯁꯤ ꯑꯔꯤꯕꯅ ꯑꯌꯥꯝꯕ ꯇꯥꯏ ꯍꯥꯟꯅꯒꯤ ꯃꯇꯝ ꯅꯥꯏꯟꯇꯤꯁꯀꯤ ꯑꯥꯏꯇꯤꯁꯀꯤ ꯀꯣ
ꯑꯧ ꯑꫭ
ꯎꯝ ꯀꯔꯝꯍꯥꯏꯅ ꯍꯥꯏꯅꯤ ꯑꯩꯈꯣꯏ ꯃ꯭ꯌꯨꯖꯤꯛ ꯇꯥꯝꯗ ꯍꯥꯏꯔꯗꯤ ꯃꯣꯏꯒꯤ ꯏꯁꯩ ꯃꯣꯏꯒꯤ ꯃ꯭ꯌꯨꯖꯤꯛꯁꯤ ꯁꯤꯝꯄꯜ ꯑꯣꯏꯔꯒ ꯀꯩꯅꯣ ꯇꯧꯕꯀꯣ ꯌꯥꯝ ꯀ꯭ꯔꯤ ꯌꯥꯝ ꯂꯨꯕꯀꯣ ꯑꯗꯨꯒꯤ ꯇꯥꯕꯗꯤ ꯍꯣꯏ ꯍꯣꯏ ꯍꯣꯏ ꯍꯣꯏ
ꯅꯣꯏꯗꯤ ꯗꯤꯇꫭꯛꯁ ꯀꯨꯝꯕ ꯀꯔꯤ ꯀꯔꯤ ꯀꯔꯤ ꯇꯝꯕꯒꯤꯀꯣ ꯐꯖꯅ ꯈꯪꯒꯅꯤ ꯑꯗꯣ ꯑꯩꯈꯣꯏꯗꯤ ꯑꯩꯈꯣꯏꯒꯤ ꯇꯦꯁ ꯂꯩꯅ ꯑꯗꯨꯒꯤ ꯈꯛ ꯐꯥꯕꯒꯤ
ꯎꯝ ꯈꯪꯗ꯭ꯔꯦ ꯍꯧꯖꯤꯛꯀꯤ ꯖꯦꯅꯦꯔꯦꯁꯟꯒꯤ ꯏꯁꯩꯗꯤ ꯈꯔꯗꯤ ꯇꯣꯉꯥꯟꯗꯤ ꯇꯣꯉꯥꯟꯈ꯭ꯔꯦ ꯎꯝ ꯍꯥꯟꯅꯒꯤ ꯌꯦꯡꯉꯗꯤꯀꯣ
ꯑꯗꯨ ꯑꯣꯏꯔꯁꯨ ꯑꯗꯨꯝ ꯅꯨꯡꯉꯥꯏꯗ ꯑꯩꯒꯤꯗꯃꯛꯇꯤ
ꯍꯣꯏ ꯅꯨꯡꯉꯥꯏꯗꯤ ꯅꯨꯡꯉꯥꯏ ꯑꯗꯨꯕꯨ ꯃꯤꯁꯤꯡꯁꯦ ꯂꯥꯁꯇ ꯀꯩꯅꯣꯗ ꯍꯟꯕꯀꯣ ꯍꯥꯟꯅꯒꯤ ꯏꯁꯩꯗ ꯑꯗꯨꯝ ꯍꯜꯂꯦꯕ ꯎꯝ ꯍꯣꯏ ꯅꯪꯁꯨ ꯍꯧꯖꯤꯛ ꯍꯧꯖꯤꯛ ꯀꯩꯅꯣ ꯇꯧꯔꯤꯕꯩꯅꯦ ꯈꯔ ꯂꯩꯔꯗꯤ ꯑꯗꯨꯝ ꯍꯥꯟꯅꯒꯤꯗꯤ ꯍꯟꯗꯤ ꯑꯗꯨꯗꯤ ꯀꯝꯄꯜꯁꯔꯤꯅꯦꯕ
ꯑꯣ ꯌꯦꯡꯕ ꯇꯥꯔꯦ
ꯎꯝ
ꯍꯟꯅꯤꯉꯥꯏꯗꯤ ꯃꯥꯥꯟꯗꯦꯗ ꯑꯩꯗꯤ
ꯍꯟꯅꯤ ꯍꯟꯅꯤ ꯌꯦꯡꯉꯣꯀꯣ ꯅꯪ ꯁꯣꯏꯗꯅ ꯍꯟꯅꯤ ꯍꯧꯖꯤꯛ ꯑ ꯀꯔꯤ ꯍꯥꯏꯅꯤ ꯏꯁꯩ ꯃ꯭ꯌꯨꯖꯤꯛ ꯇꯝꯅꯤꯅ ꯃ꯭ꯌꯨꯖꯤꯛꯀꯤ ꯃꯇꯥꯡꯗ ꯈꯔ ꯍꯥꯏꯕꯤꯔꯛꯀꯦ ꯏꯁꯩ ꯏꯁꯩꯁꯤ ꯆꯨꯝꯅꯒꯤ ꯊ꯭ꯔꯤ ꯃꯟꯁ ꯐꯥꯎꯕ ꯂꯩꯌꯦꯕꯀꯣ ꯑꯗꯨꯒ ꯃꯊꯪꯗ ꯁꯤꯛꯁ ꯃꯟꯁ ꯐꯥꯎꯕ ꯍꯥꯏꯅ ꯑꯃ ꯂꯩꯌꯦꯕ
ꯎꯝ
ꯑꯗꯨꯒ ꯆꯍꯤ ꯑꯃ ꯐꯥꯎꯕ ꯍꯥꯏꯅ ꯂꯩꯕ
ꯑꯣꯏ
ꯑꯗꯨꯒ ꯑꯦꯚꯔꯒ꯭ꯔꯤꯟ ꯍꯥꯏꯕꯁꯨ ꯂꯩꯕ ꯑꯃꯨꯛꯀ
ꯎꯝ ꯎꯝ
ꯑꯗꯨꯒ ꯍꯣꯏ ꯑꯗꯨꯅꯦ ꯑꯗꯨ ꯍꯟꯗꯛꯀꯤ ꯏꯁꯩꯗꯤ ꯑꯦꯕꯔꯒ꯭ꯔꯤꯟ ꯑꯣꯏꯗ꯭ꯔꯦꯕ ꯍꯟꯗꯛ ꯑꯉꯥꯡꯁꯤꯡꯅ ꯁꯛꯄꯁꯤꯗꯤꯀꯣ ꯑꯗꯣ ꯍꯥꯟꯅꯅ ꯁꯛꯄ ꯈꯣꯏꯁꯤꯅ ꯑꯦꯕꯔꯒ꯭ꯔꯤꯟ ꯑꯣꯏꯕꯀꯣ ꯑꯗꯨꯒꯤ ꯅꯪꯅ ꯃꯌꯨꯖꯤꯛ ꯈꯪꯂꯛꯄꯒꯤ ꯑꯗꯨꯝ ꯍꯥꯏꯕꯅꯤꯗ
ꯍꯣꯏ ꯍꯣꯏ ꯌꯥꯝ ꯅꯨꯡꯉꯥꯏꯌꯦ ꯌꯥꯝ ꯅꯪꯅ ꯑꯗꯨꯝ ꯏꯟꯇꯔꯦꯁ ꯂꯩꯕꯗꯣ
ꯍꯣꯢ ꯍꯣꯢ ꯍꯣꯏ ꯑꯗꯨꯕꯨ ꯑꯩꯗꯤ ꯑꯌꯥꯝꯕ ꯀꯩꯅꯣꯒꯤ ꯆꯠꯂꯦ ꯆꯠꯄꯗꯤ ꯆꯔꯆꯒꯤꯀꯣ
ꯑꯣ ꯐꯩꯗ
ꯄ꯭ꯂꯥꯟꯗꯤ ꯀꯔꯤ ꯂꯩꯕ꯭ꯔꯣ ꯍꯧꯖꯤꯛꯇꯤ ꯀꯩꯅꯣ ꯇꯧꯔꯗꯤ ꯕ꯭ꯔꯦꯛ ꯁꯤ ꯂꯣꯏꯔꯗꯤ
ꯂꯣꯏꯔꯗꯤ ꯈꯜꯂꯤꯌꯦꯗ ꯐꯖꯅ ꯈꯜꯂꯤꯌꯦꯕ
ꯎꯝ ꯑꯦꯝ ꯌꯨ ꯑꯦꯝ ꯌꯨꯗ ꯀꯩꯅꯣ ꯇꯧꯕꯗꯤ ꯅꯨꯡꯉꯥꯏꯕ꯭ꯔꯣ ꯑꯗꯨꯝ ꯀꯥꯕꯗꯤ
ꯑꯥꯎ ꯍꯣꯏ ꯅꯨꯡꯉꯥꯏꯗ
ꯑꯆꯥ ꯑꯥ
ꯅꯪꯗꯤ ꯀ꯭ꯋꯥꯏꯗꯒꯤ ꯇꯧꯕ꯭ꯔꯥ ꯅꯪꯗꯤ ꯒ꯭ꯔꯦꯖꯨꯋꯦꯁꯟꯗꯒꯤ ꯇꯧꯕ꯭ꯔꯥ
ꯑꯩ ꯒ꯭ꯔꯦꯖꯨꯑꯦꯁꯟꯗꯤ ꯀꯩꯅꯣꯗ ꯇꯧꯋꯦ ꯁꯤꯂꯣꯡꯗ ꯇꯧꯋꯦ
ꯑꯝ
ꯀꯩꯅꯣꯁꯨ ꯃꯥꯁꯇꯔ ꯁꯨ ꯁꯤꯂꯣꯡꯗ ꯇꯧꯋꯦ
ꯎꯝ ꯌꯥꯝ ꯐꯩꯌꯦ
ꯎꯝ ꯑꯗꯨꯒ ꯍꯧꯖꯤꯛꯁꯨ ꯁꯤꯂꯣꯡꯗ ꯑꯗꯨꯝ ꯂꯩꯌꯦ